ꯍꯜꯂꯣ ꯑꯥ ꯇꯥꯔꯦ ꯇꯥꯔꯦ ꯇꯥꯕ꯭ꯔꯣ
ꯑꯥ
ꯀꯩꯗꯧꯔꯤꯅꯣ
ꯂꯝ ꯇꯥꯏꯌꯦ ꯇꯥꯏꯌꯦ꯫ ꯇꯥꯎꯕꯤꯅ ꯉꯥꯡꯉꯤꯁꯦ ꯇꯥꯏ ꯐꯞꯖꯅ ꯇꯥꯏ
ꯀꯩꯗꯧꯔꯤꯅꯣꯗꯣ
ꯑꯩꯁꯦ ꯐꯝꯂꯤꯕ
ꯏꯁ ꯐꯝꯕꯒꯤ ꯃꯈꯣꯟꯗꯤ ꯅꯠꯇꯕꯒꯨꯝ ꯇꯧꯋꯦ ꯆꯠꯄ ꯃꯈꯣꯟꯜ ꯇꯥꯕꯒꯨꯝ ꯇꯧꯋꯤꯗ
ꯅꯣꯡ ꯃꯈꫭꯟꯅꯩꯗꯣ
ꯑꯣ ꯅꯣꯡ ꯆꯨꯕ꯭ꯔꯥ
ꯅꯣꯡ ꯅꯣꯡ ꯆꯄꯦꯠ ꯆꯄꯦꯠ ꯁꯨꯕ ꯁꯨꯕ ꯇꯧꯕ ꯂꯩꯌꯦ ꯍꯧꯖꯤꯛꯁꯦ
ꯑꯩꯈꯣꯏꯗꯗꯤ ꯆꯨꯗꯦꯅꯦ꯫ ꯑꯣ ꯉꯁꯥꯏꯗꯤ ꯆꯨꯗꯤ ꯆꯨꯔꯝꯃꯦ ꯑꯗꯣ ꯍꯧꯖꯤꯛꯇꯤ ꯆꯨꯗꯦ꯫
ꯍꯣꯏ ꯂꯥꯞꯅ ꯂꯩꯃꯤꯅ ꯂꯥꯞꯅ ꯂꯩꯅꯕꯒꯤꯀꯣ ꯃꯐꯝꯗ ꯇꯣꯉꯥꯟꯕ
ꯍꯣꯏ ꯍꯣꯏꯅꯦ ꯍꯣꯏꯅꯦ꯫ ꯆꯥꯛ ꯆꯥꯔꯝꯃꯅꯤꯀꯣ
ꯆꯥꯛꯆꯥ ꯑꯗꯨ ꯑꯃꯨꯀ ꯂꯥꯝꯒꯤ ꯇꯧꯔꯦꯅꯦ ꯀꯨꯏꯃꯟꯅꯗ
ꯑꯁ ꯑꯩꯗꯤ ꯉꯁꯤꯗꯤ ꯊꯦꯡꯅ ꯆꯥꯏꯌꯦ꯫ ꯕꯣꯜ ꯌꯦꯡꯉꯦ ꯊꯦꯡꯅ ꯍꯧꯒꯠꯂꯦ ꯆꯥꯛ ꯊꯣꯡꯉꯦ ꯊꯦꯡꯅ ꯆꯥꯏ ꯉꯁꯤꯁꯦ ꯅꯪ ꯕꯣꯜ ꯌꯦꯡꯗ꯭ꯔꯣ ꯍꯥ
ꯕꯣꯜ ꯐꯨꯠꯕꯣꯜ ꯍꯥꯏꯔꯗꯤ ꯈꯣꯡꯀꯥꯎꯕꯤ ꯍꯥꯏꯅ ꯍꯥꯏꯅ ꯍꯥꯏꯅꯦ ꯀꯩꯅꯣ ꯈꯣꯡꯀꯥꯎꯕꯤꯗꯣ ꯌꯦꯡꯉꯦ ꯑꯩꯗꯤ
ꯌꯦꯡꯉꯦ ꯑꯩꯗꯤ ꯑꯝꯇꯕꯨ ꯇꯥꯗꯤꯦꯅꯦ ꯉꯁꯤꯅ ꯑꯍꯥꯟꯕꯅꯤꯅꯦ ꯅꯪꯒꯤꯗꯣ
ꯑꯁ ꯑꯩꯈꯣꯏ ꯁꯤꯅꯥ ꯂꯩꯕꯥꯛꯀꯤ ꯂꯣꯟꯗꯗꯤ ꯈꯣꯡꯀꯥꯎꯏ ꯍꯥꯏꯅ ꯍꯥꯏꯅꯥꯌꯦ
ꯅꯪꯗꯤ ꯌꯥꯝ ꯍꯩꯀꯣ ꯑꯩꯅ ꯈꯔ ꯍꯩꯇꯕ ꯍꯥꯏꯕ ꯇꯥꯔꯦꯅꯦ
ꯑꯗꯨ ꯃꯔꯝꯗꯨꯕꯨꯗꯤ ꯈꯔ ꯍꯩꯔꯦ ꯍꯥꯏꯕ ꯇꯥꯔꯦꯀꯣ ꯑꯩ ꯏꯁꯥꯅ ꯅꯪꯗꯤ ꯌꯥꯖꯩꯗꯨꯗ
ꯅꯪꯗꯤ ꯀꯅꯥꯗ ꯁꯞꯄꯣꯔꯠ ꯇꯧꯕ꯭ꯔꯣ ꯍꯟꯗꯛꯁꯦ
ꯑꯩꯗꯤ ꯈꯪꯗꯦꯅꯦ ꯅꯣꯔꯋꯦ ꯇꯧꯔꯝꯕꯅꯦ ꯑꯗꯨ ꯍꯦꯛꯇ ꯂꯩꯈꯤꯗ꯭ꯔꯦ
ꯑꯣ ꯅꯨꯡꯉꯥꯏꯇꯦꯅꯦ ꯅꯣꯔꯋꯦꯗꯣ
ꯇꯟꯖꯥ ꯏꯆꯥꯖꯥꯗꯅ ꯌꯨꯝ ꯍꯟꯒꯅꯦ ꯇꯧꯔ ꯇꯧꯔ ꯂꯩꯔꯦ ꯃꯣꯏꯁꯦ
ꯍꯟꯈ꯭ꯔꯦ ꯍꯟꯈ꯭ꯔꯦ ꯎꯄꯥꯏ ꯂꯩꯇꯦ
ꯅꯪꯗꯤ ꯀꯅꯥꯕꯨ
ꯑꯩꯗꯤ ꯑꯩꯗꯤ ꯑꯩꯗꯤ ꯏꯁꯄꯦꯟꯒ ꯑꯥꯔꯖꯦꯟꯇꯤꯅꯥꯒ ꯇꯧꯋꯦ
ꯑꯁ
ꯑꯛ
ꯑꯗꯨꯒ ꯍꯦꯛꯇ ꯍꯥꯏꯒꯦ ꯇꯧꯔꯒꯗꯤ ꯍꯥꯏ ꯑꯗꯨꯒ ꯃꯣꯏꯅꯤꯗꯣ
ꯑ ꯑꯣ ꯑꯁ ꯈꯪ ꯃꯤꯅꯗꯤ ꯐ꯭ꯔꯥꯟꯁꯇꯣ ꯌꯥꯝ ꯐꯖꯩꯌꯦ ꯏꯁꯄꯦꯟ ꯀꯥꯗꯣꯏ ꯃꯥꯟꯗꯦ ꯍꯥꯏꯌꯦ
ꯑꯗꯨꯅꯦ
ꯑꯗꯨꯕꯨ ꯑꯩꯗꯤ ꯁꯄꯦꯟ ꯇꯧꯋꯦ ꯁꯞꯄꯣꯔꯠ ꯇꯧꯋꯦ
ꯑꯁ ꯐ꯭ꯔꯥꯟꯁꯅꯕꯨꯗꯤ ꯃꯣꯏꯅꯤꯁꯦ ꯃꯣꯏꯅꯤꯁꯤꯅꯕꯨꯗꯤ ꯑꯁ ꯌꯦꯡꯗꯕ ꯌꯥꯗꯦ ꯐꯖꯒꯅꯤ
ꯐꯖꯒꯅꯤ ꯍꯣꯏ ꯂꯣꯏꯅ ꯊꯨꯕ ꯀꯩꯅꯣ ꯀꯟꯕ ꯉꯥꯛꯇꯪ ꯀꯣ ꯊꯨꯕ ꯉꯥꯛꯇꯪ
ꯑꯅꯤꯃꯛ ꯐꯖꯩꯕꯀꯣ ꯑꯃꯁꯨ ꯀꯜꯂꯦ ꯑꯗꯣ ꯐ꯭ꯔꯥꯟꯁ ꯅꯗꯤ ꯈꯔ ꯍꯦꯜꯂꯦꯕ
ꯍꯣꯏꯅꯦ ꯐ꯭ꯔꯥꯟꯁꯅꯗꯤ ꯈꯔ ꯍꯩꯕ ꯃꯥꯜꯂꯦ ꯁꯤ ꯏꯁꯄꯦꯟꯗꯨꯗꯤ ꯈꯔ ꯑꯉꯥꯡ ꯈꯔ ꯌꯥꯝꯕ ꯃꯥꯜꯂꯦꯗꯀꯣ
ꯑ ꯑꯉꯥꯡ ꯈꯔ
ꯑꯗꯣꯏꯁꯨ ꯃꯤ ꯁꯅꯕ ꯌꯥꯏꯅ ꯁꯅꯥꯔꯤꯁꯤꯗꯤ ꯌꯥꯕ ꯉꯥꯛꯇꯅꯤ ꯀꯩꯅꯣ
ꯑꯗꯨꯅꯦ ꯅꯪꯅ ꯑꯉꯥꯡ ꯍꯥꯏꯔꯛꯄꯗ ꯍꯥꯏꯕꯤꯔꯛꯈ ꯌꯥꯎꯕꯤꯕ ꯋꯥꯅꯦ
ꯑꯣ ꯑꯩꯖꯨ ꯌꯥꯝꯅꯗꯤ ꯈꯪꯗꯦꯗ ꯃꯤꯅ ꯍꯥꯏꯕꯒꯤꯅꯤꯗ ꯌꯦꯡꯗꯤ ꯌꯦꯡꯉꯦꯕꯀꯣ ꯑꯗꯨꯣ ꯌꯦꯡꯕ ꯀꯥꯟꯗꯁꯨ ꯈꯔ ꯗꯤ ꯑꯉꯥꯡ ꯑꯣꯏꯌꯦ ꯕ ꯃꯣꯏꯗꯣ
ꯍꯣꯏ ꯋꯥꯡ ꯆꯥꯎꯕꯒ ꯀꯟꯕꯒ ꯍꯥꯏꯕꯗꯣ
ꯎꯝ ꯃꯣꯏꯗꯤ ꯌꯥꯝ ꯀꯟꯗꯤ ꯀꯜꯂꯦ ꯆꯦꯟꯕꯁꯨ ꯊꯨꯏꯑꯦ ꯃꯣꯏꯗꯤ
ꯍꯣꯏꯅꯦ
ꯎꯝ ꯀꯩ ꯃꯊꯦꯜ ꯆꯥꯔꯒꯦ
ꯃꯊꯦꯜꯕꯨꯗꯤ ꯉꯔꯥꯡ ꯃꯈꯣꯡ ꯃꯔꯤ ꯆꯥꯔꯝꯕꯒꯤ ꯂꯦꯝꯕꯗꯣ ꯉꯁꯤ ꯈꯔ ꯆꯥꯏ
ꯑꯣ ꯑꯩꯈꯣꯏꯁꯨ
ꯃꯈꯣꯡ ꯃꯨꯔꯤꯔꯣ ꯃꯔꯤꯔꯣ ꯃꯈꯣꯡ ꯃꯔꯤ ꯍꯥꯏꯔꯁꯨ ꯀꯔꯝꯕ ꯃꯈꯣꯡ ꯃꯔꯤꯔꯣ
ꯑꯣꯛꯅꯦ ꯑꯣꯛ
ꯑꯁ ꯆꯥꯞ ꯃꯅꯥꯏꯕ ꯆꯥꯞ ꯃꯅꯥꯏꯗ
ꯎ ꯑꯗꯨ ꯆꯥꯔꯦ ꯑꯗꯨꯒ ꯆꯝꯐꯨꯠ ꯑꯃ ꯇꯧꯔꯦ ꯊꯥꯡꯖꯤꯡ ꯑꯃꯦꯠꯄ ꯇꯧꯔꯦ ꯁꯥꯎꯈ꯭ꯔꯦ
ꯑꯁ ꯆꯞ ꯃꯅꯦ ꯍꯦ ꯑꯗꯨꯗꯤ
ꯏꯁ ꯑꯁꯦꯡꯕꯒꯤꯔꯣ
ꯊꯦꯡꯕꯅꯦ ꯊꯥꯡꯖꯤꯡꯒ ꯆꯝꯐꯨꯠꯅ ꯒꯨꯕꯤꯒꯤ ꯇꯧꯔꯦ ꯆꯝꯐꯨꯠꯄꯨꯗꯤ ꯃꯅꯥꯕ꯭ꯔꯥ ꯃꯅꯥꯗꯕ꯭ꯔꯥ ꯈꯪꯗꯦ
ꯑꯩꯗꯤ ꯀꯣꯕꯤ ꯆꯝꯐꯨ ꯇꯧꯕꯅꯦ ꯑꯣ ꯑꯁ ꯌꯥꯝ ꯃꯅꯥꯏꯌꯦ ꯀꯔꯤꯒꯤꯔ
ꯑꯣ
ꯌꯥꯝ ꯑꯅꯥꯕ ꯊꯦꯡꯅꯩꯅꯦ ꯉꯁꯤꯁꯦ
ꯑꯗꯨꯅꯤꯅꯦ ꯉꯁꯤ ꯀꯣꯜ ꯇꯧ ꯍꯥꯏꯅ ꯑꯗꯨꯝ ꯇꯧꯕꯖꯥꯠꯅꯤꯗ ꯑꯗꯨ ꯑꯦꯟꯁꯥꯡ ꯃꯅꯥꯕꯗꯣ
ꯍꯣꯏꯅꯦ ꯌꯥꯏꯅꯦ
ꯌꯥꯎꯗꯅꯦ ꯀꯟꯖꯥꯗꯣ
ꯎꯝ ꯑꯁ ꯑꯩꯈꯣꯏꯗꯗꯤ ꯑꯁ ꯀꯔꯤꯔ ꯅꯤꯍꯦ ꯅꯣꯡꯃꯪ ꯑꯃꯒ ꯅꯨꯡꯁꯥ ꯑꯃꯨꯛ ꯊꯣꯛꯀꯦ ꯇꯧꯔꯤꯅꯦ ꯁꯥꯔꯛꯏꯅꯦꯍꯦ
ꯑꯩꯈꯣꯏꯗꯤ ꯅꯣꯡ ꯇꯧꯔꯤ ꯍꯧꯖꯤꯛ
ꯑꯁ ꯊꯈꯠꯂꯛꯑꯦꯍꯦ ꯑꯩꯈꯣꯏꯗꯤ ꯀꯔꯤꯔ ꯑꯁ ꯇꯜꯂꯦ ꯁꯥꯕꯁꯦ ꯂꯩꯕ ꯍꯩꯅꯗꯦꯕ ꯑꯩ
ꯅꯣꯡ ꯇꯥꯕꯅꯅꯦ ꯄꯥꯝꯃꯤꯁꯦ ꯑꯩꯗꯤ
ꯑꯁꯨ ꯄꯝꯃꯦ ꯍꯣꯏꯅꯦ ꯕ꯭ꯂꯦꯡꯀꯦꯠ ꯃꯅꯨꯡꯗꯀꯣ ꯐꯣꯟ ꯌꯦꯡꯉꯒ ꯂꯩꯕꯗꯣ ꯅꯨꯡꯉꯥꯏꯌꯦꯕ ꯑꯗꯣ ꯅꯣꯡ ꯇꯥꯔꯦ ꯅꯣꯟ ꯇꯔ꯭ꯁꯨꯅꯦ
ꯎꯝ
ꯃꯩ ꯂꯥꯛꯇꯗꯤ ꯇꯜꯂꯦ ꯃꯩꯁꯨ ꯂꯥꯛꯀꯗꯕ ꯌꯥ ꯑꯗꯨꯏꯁꯨ ꯐꯣꯟꯗ ꯕꯦꯠꯇ꯭ꯔꯤ ꯌꯥꯎꯗ꯭ꯔꯗꯤ
ꯑꯩꯁ ꯕꯦꯇ꯭ꯔꯤꯗꯤ ꯈꯔ ꯕꯦꯠꯇ꯭ꯔꯤ ꯈꯔ ꯑꯦꯝ ꯑꯦ ꯍꯩꯁ ꯈꯔ ꯋꯥꯡꯃ ꯂꯧꯔꯗꯤ ꯕꯦꯇ꯭ꯔꯤꯗꯤ ꯄꯠ ꯃꯨꯠꯇꯤꯗ ꯍꯩ ꯃꯤꯗꯤ
ꯑꯗꯨ ꯑꯣꯏꯔꯁꯨ ꯇꯝꯕ ꯉꯝꯗꯦꯅ ꯑꯩꯈꯣꯏꯗꯤ ꯐꯣꯟ ꯑꯗꯨ ꯄꯥꯏꯔꯒ ꯂꯩꯕꯅꯤꯅ ꯃꯠꯇ꯭ꯔꯗꯣ ꯌꯥꯗꯦꯕ ꯅꯣꯡ ꯆꯨꯔꯁꯨ ꯄꯣꯟ ꯕꯦꯇ꯭ꯔꯤ ꯂꯩꯇ꯭ꯔꯗꯤ ꯃꯩ ꯂꯥꯛ ꯐꯠꯇ꯭ꯔꯗꯤ ꯌꯥꯔꯦ ꯂꯩꯕ ꯅꯨꯡꯉꯥꯏꯇꯦ
ꯑꯥꯗꯨꯕꯨ ꯗꯤ ꯆꯨꯝꯃꯤꯗ ꯑꯗꯣ ꯍꯧꯖꯤꯛꯇꯤ ꯀꯔꯤ ꯇꯧꯔꯤꯕ ꯅꯪꯗꯤ
ꯀꯔꯤꯁꯨ ꯇꯧꯗꯦ ꯑꯗꯨꯝ ꯐꯣꯟ ꯌꯦꯡꯉꯒ ꯂꯩꯔꯝꯕꯅꯤꯗ
ꯐꯣꯟ ꯑꯅꯤꯒ ꯄꯥꯏꯔꯕꯣ ꯅꯪꯕꯨ
ꯄꯥꯏꯗꯤꯍꯦ ꯅꯪ ꯇꯧꯗ꯭ꯔꯤꯉꯩꯗ ꯌꯦꯡꯉꯝꯃꯦ ꯍꯥꯏꯕꯅꯦ
ꯑꯣ
ꯍꯧꯖꯤꯛ ꯇꯤ ꯋꯥꯔꯤ ꯁꯟꯅꯔꯒ ꯂꯩꯑ ꯀꯔꯤꯁꯨ ꯇꯧꯗꯦ
ꯑꯗꯣ ꯉꯁꯤꯗꯤ ꯀꯔꯤ ꯍꯀꯤꯡꯒꯨꯝꯕ ꯆꯠꯀꯦ ꯍꯥꯏꯕꯒꯨꯝꯕ ꯑꯗꯨꯒꯨꯝꯕ ꯍꯥꯏꯅ ꯈꯨꯣꯟꯠꯅꯕ ꯂꯩꯕ ꯉꯝꯏ ꯅꯣꯏ ꯅꯃꯅꯖꯤꯡꯒ
ꯉꯁꯤ ꯗꯣ
ꯍꯅꯦ
ꯏꯃꯥꯟꯅꯕꯤꯁꯤꯡꯒ ꯁꯟꯗꯦ ꯃꯥꯔꯀꯦꯠ ꯆꯠꯁꯤ ꯍꯥꯏꯅ ꯋꯥ ꯂꯣꯏꯁꯤꯟꯅꯕꯤꯕꯅꯦꯕ
ꯑ
ꯑꯗꯨꯒ ꯅꯣꯡ ꯌꯥꯝ ꯆꯨꯏꯦ ꯍꯥꯏꯌꯦ ꯕꯖꯥꯔꯗꯁꯨ
ꯑꯣ
ꯑꯗꯨꯒꯤ ꯇꯣꯛꯊꯣꯛꯈ꯭ꯔꯦ ꯇꯜꯂꯦ ꯀꯥꯟꯅꯗꯦꯕ ꯊꯣꯛꯑꯒ ꯅꯣꯡ ꯆꯨꯔꯗꯤ
ꯁꯟꯗꯦ ꯃꯔꯀꯦꯠ ꯁꯦ
ꯆꯠꯇꯕ ꯀꯨꯏꯔꯦ ꯈ ꯑꯌꯨꯛꯀꯥꯅꯦ ꯅꯨꯡꯗꯥꯡ ꯋꯥꯏꯔꯝꯗ ꯅꯨꯡꯉꯥꯏ ꯍꯥꯏꯌꯦ ꯃꯤ ꯃꯣꯏ ꯂꯣꯏꯁꯤꯜꯂꯛꯄꯒꯤꯗꯣ
ꯎꯝ ꯎꯝ
ꯀꯨꯏꯔꯦ ꯗꯥ ꯆꯠꯇꯕ
ꯃꯃꯟꯒꯗꯤ ꯍꯣꯡꯕ꯭ꯔꯣ ꯑꯗꯨꯕꯣ
ꯍꯣꯡ ꯑꯁ ꯈꯪꯗ꯭ꯔꯦꯗ ꯍꯟꯗꯛꯇꯤ ꯁꯟꯗꯦ ꯃꯥꯔꯀꯦꯠꯅꯤ ꯀꯥꯏꯅ ꯍꯣꯡꯗ꯭ꯔꯦꯗ ꯑꯩꯈꯣꯏꯗꯤ ꯈꯟꯕꯁꯨ ꯍꯩꯇꯕꯅꯤꯅ ꯃꯤ ꯈꯟꯕ ꯍꯩꯕꯁꯤꯡꯅ ꯈꯟꯗꯧꯔꯛꯄ ꯋꯥꯅꯤꯗ ꯌꯥꯝ ꯐꯖꯕ ꯎꯗꯦꯗ ꯑꯗꯨ ꯑꯣꯏꯔꯁꯨꯀꯣ ꯊꯕꯛ ꯂꯩꯇꯕꯅꯤꯅ ꯑꯗꯨꯝ ꯂꯩꯕꯅꯤꯅ ꯀꯣꯏꯕꯒꯤ ꯇꯥꯏꯞꯇ ꯌꯦꯡꯉꯨꯁꯦ ꯇꯧꯕꯅꯤꯗ
ꯁꯦꯜꯗꯣ ꯂꯪꯊꯔꯨꯒꯦ ꯅ ꯇꯧꯅꯦꯕ ꯑꯗꯨꯗꯤ
ꯍꯣꯏꯅꯦꯍꯦ ꯁꯦꯜ ꯊꯨꯝꯐꯝ ꯂꯩꯇ꯭ꯔꯦ ꯉꯔꯥꯡꯁꯨ ꯉꯔꯥꯡ ꯇꯣꯂꯣꯞ ꯆꯪꯉꯤꯅꯦꯍ
ꯑꯁ
ꯑꯦ ꯉꯔꯥꯡꯒꯤ ꯇꯂꯣꯞꯇꯣ ꯌꯨꯝꯗ ꯊꯝꯅꯤꯡꯗ꯭ꯔꯕꯀꯣ ꯑꯗꯣ ꯂꯪꯊꯣꯛꯎꯒꯦ ꯇꯧꯕꯅꯦ ꯍꯣꯏꯅꯦ ꯂꯪꯊꯣꯛꯑꯒꯦ ꯇꯧꯔꯒ ꯈꯪꯗ꯭ꯔꯦ ꯃꯁꯤ ꯅꯣꯡꯁꯤꯅꯀꯣ
ꯎꯝ
ꯌꯥꯗꯦꯅꯦ
ꯅꯪꯅ ꯂꯩꯔꯝꯃꯨꯗꯕꯅꯦ ꯉꯔꯥꯡꯗꯣ ꯑꯁ ꯑꯩꯁꯦ ꯗꯥꯎꯁꯦ ꯌꯥꯗꯦꯕ ꯍꯦꯛꯇ
ꯂꯩꯌꯨ ꯌꯥꯗ꯭ꯔꯣ
ꯅꯪꯒꯤ ꯈꯔ ꯀꯣꯗꯀꯦ ꯇꯧꯔꯒ ꯊꯦꯝꯂꯒ ꯆꯥꯒꯦ ꯇꯧꯔꯒ ꯌꯥꯗꯦꯕꯨꯖꯤꯗꯤ
ꯎꯝ ꯍꯨꯝꯞ ꯅꯪ ꯅꯪꯗꯤ ꯇꯣꯂꯣꯞ ꯆꯪꯗꯕ꯭ꯔꯣ
ꯀꯗꯥꯏ ꯇꯣꯂꯣꯞ ꯅꯣꯗ
ꯌꯦ
ꯑꯩ ꯊꯕꯛ ꯊꯦꯡꯅ ꯇꯧꯔ ꯇꯧꯕꯅꯤꯅꯀꯣ
ꯑꯣ ꯑꯥ
ꯑꯩꯗꯤ ꯇꯀꯨꯏꯗ꯭ꯔꯤꯌꯦ ꯊꯕꯛ ꯇꯧꯕꯁꯦ
ꯑꯣ ꯑꯣ ꯑꯩꯈꯣꯏꯗꯤ ꯑꯩꯗꯤ ꯀꯨꯏꯔꯦꯗ ꯀꯨꯏꯕꯒꯤ ꯑꯩꯒꯤꯗꯤꯀꯣ
ꯑꯥ
ꯇꯣꯛꯄꯁꯨ ꯌꯥꯗꯤ ꯌꯥꯔꯕꯅꯦ ꯑꯩꯅ ꯇꯣꯛꯇꯕꯀꯣ ꯑꯩꯅ ꯑꯃꯨꯛ ꯍꯟꯅ__ ꯅꯧꯅ ꯑꯃꯨꯛ ꯌꯥꯎꯔꯛꯄ ꯍꯥꯏꯕ ꯇꯥꯔꯦ ꯃꯣꯏꯗꯣ ꯃꯤ ꯋꯥꯠꯂꯦ ꯃꯤ ꯋꯥꯠꯂꯦ ꯑꯗꯨꯝ ꯍꯥꯏꯔꯒ ꯂꯩꯕꯀꯣ ꯍꯣꯏꯅꯦ ꯃ ꯃꯣꯏꯁ__ ꯑꯩꯁꯦ ꯊꯣꯛꯑꯒꯦ ꯍꯥꯏꯕ ꯌꯥꯗ꯭ꯔꯦꯕ
ꯅꯪꯒꯨꯝꯕ ꯌꯥꯎꯗ꯭ꯔꯗꯤ ꯑꯩꯈꯣꯏ ꯇꯧꯕ ꯊꯕꯛ ꯇꯧꯕ ꯍꯩꯗ꯭ꯔꯦ ꯀꯥꯏꯅ
ꯍꯣꯏꯅꯦ ꯅꯪ ꯅꯔꯥꯏꯕꯛ ꯐꯔꯦ ꯑꯩꯉꯣꯟꯗ__ ꯀꯣꯜ ꯇꯧꯔꯛꯏꯗꯣ ꯑꯩ ꯂꯣꯏ ꯇꯝꯕꯤꯔꯅꯤ ꯍꯧꯖꯤꯛ
ꯁꯥꯁ
ꯃꯊꯪꯗꯁꯨ ꯅꯪ ꯕꯤꯇ ꯈꯔ ꯅꯪꯒꯤ ꯁꯦꯂꯔꯤꯗꯣ ꯈꯔ ꯌꯥꯝꯍꯜꯂꯒꯦ ꯑꯩꯅ
ꯌꯥꯏꯌꯦꯅꯦ ꯑꯗꯨꯁꯨ ꯌꯥꯏꯌꯦꯅꯦ
ꯍꯣꯏꯅꯦ
ꯐꯥꯕ ꯃꯔꯝꯗꯤ ꯑꯗꯨꯝꯃꯥꯏꯅ ꯍꯥꯏꯔꯛꯑꯣ ꯍꯥꯏꯔꯤꯅꯦ ꯑꯩꯅ ꯇꯥꯅꯤꯡꯒꯅꯤ ꯑꯗꯨꯒꯨꯝꯕꯗꯣ
ꯍꯥꯏꯕꯤꯒꯦ ꯍꯥꯏꯕꯤꯒꯦ ꯀꯔꯤꯁꯨ ꯋꯥꯔꯨꯅꯣ ꯑꯩ ꯂꯩꯔꯤꯁꯤꯗꯤ
ꯍꯣꯏꯗ
ꯋꯥꯅ ꯊꯕꯛꯁꯨ ꯂꯣꯏꯁꯨ ꯂꯣꯏꯁꯤꯟꯗꯇꯣꯔꯦ
ꯅꯪ ꯈꯔꯗꯤ ꯊꯦꯡꯗꯤ ꯊꯦꯡꯉꯤꯍꯦ
ꯪꯟ ꯇ ꯅꯍꯣꯏ ꯄꯥꯏꯦ ꯇꯔꯦ ꯀꯣꯩ ꯅꯍꯣꯏ ꯄꯄꯥꯏꯅ
ꯑꯣ ꯑꯁ ꯌꯥꯍꯧ ꯊꯦꯡꯕꯁꯤꯡꯗꯤ ꯌꯥꯗ꯭ꯔꯦ ꯑꯗꯨꯝ ꯎꯄꯥꯏ ꯂꯩꯇꯦ
ꯑꯗꯨꯅꯦ
ꯅꯣꯏꯗꯤ ꯃꯅꯤꯡꯗ ꯑꯗꯨꯝ ꯂꯩꯕ ꯇꯥꯕꯅꯦ
ꯍꯦꯔꯥ ꯑꯗꯨꯃꯛꯇꯤ ꯍꯥꯏꯒꯅꯣꯗ ꯍꯧꯖꯤꯛ ꯃꯇꯝ ꯈꯛꯇ ꯊꯦꯡ ꯂꯥꯛꯑꯒ
ꯑꯩꯈꯣꯏ ꯌꯦꯍꯧ ꯌꯥꯝ ꯉꯜꯂꯤꯍꯦ ꯑꯁꯦꯡꯕꯒꯤꯁꯨ
ꯎ
ꯑꯩꯈꯣꯏꯅ ꯍꯣꯏꯅꯦ ꯑꯩ ꯏꯊꯟꯇ ꯑꯗꯨꯝ ꯊꯣꯡꯕꯅꯤꯅꯦ
ꯎꯝ ꯃꯊꯟꯗ ꯂꯩꯕ꯭ꯔꯣ ꯅꯪꯕꯣ
ꯏꯊꯟꯗ ꯂꯩꯇꯦꯗ
ꯌꯨꯝꯗ ꯌꯨꯝꯒ ꯂꯩꯃꯤꯟꯅꯕ꯭ꯔꯣ ꯅꯠꯇ꯭ꯔꯒ ꯕꯔꯥ ꯂꯩꯕ꯭ꯔꯣ
ꯌꯨꯝꯗ ꯅꯠꯇꯦ ꯍꯣꯏ ꯅꯪꯗꯤ ꯌꯨꯝꯂꯣ
ꯑꯝꯗꯅꯦ ꯍꯥꯏ
ꯅꯨꯡꯉꯥꯏꯕꯅꯦ ꯍꯟꯗ
ꯀꯔꯤ ꯀꯔꯤ ꯍꯣꯠꯅꯔꯤꯒꯦ ꯅꯪꯕꯣ
ꯀꯔꯤꯁꯨ ꯍꯣꯠꯅꯗꯤꯌꯦ ꯀꯩꯅꯣ ꯀꯩꯅꯣꯃ ꯇꯝꯔꯒ ꯂꯩꯕꯅꯤꯗ ꯇꯝꯕꯜ ꯍꯣꯏꯗ꯭ꯔꯤ ꯑꯗꯨ ꯑꯩꯔꯣ ꯑꯩꯗꯤ ꯀꯩꯅꯣꯒꯤ ꯇꯝꯃꯤꯗ ꯑꯣꯖꯥ ꯑꯣꯏꯕꯒꯤ ꯇꯝꯃꯤꯌꯦ
ꯍꯥꯥ
ꯑꯣꯖꯥ ꯃꯆꯥ ꯑꯣꯏꯕꯒꯤ ꯇꯝꯔꯤꯌꯦ
ꯑꯣꯗꯥꯏ
ꯑꯥ
ꯆꯍꯤꯅꯤ ꯅꯠꯇ꯭ꯔꯣꯗꯣ
ꯀꯔꯤ
ꯇꯗꯣ
ꯃꯥꯅꯦ ꯃꯥꯅꯦ
ꯆꯍꯤ ꯀꯌꯥ ꯁꯨꯖꯤꯜꯂꯕꯣ ꯂꯣꯏꯒꯗꯕ
ꯑꯁ ꯑꯩ ꯆꯍꯤ ꯑꯃ ꯋꯥꯠꯂꯤꯗ
ꯎꯝ ꯏꯝꯐꯥꯜꯒꯤ ꯂꯩꯕꯣ ꯑꯣꯏꯔꯧꯅꯤꯀꯣ
ꯍꯥꯥ
ꯏꯝꯐꯥꯜꯗ ꯂꯩꯕꯗꯣ ꯑꯣꯏꯔꯝꯅꯦꯕ
ꯍꯣꯏ ꯑꯥꯗꯗꯤ ꯆꯠꯄ ꯉꯝꯗ꯭ꯔꯦꯅꯦ ꯁꯤꯗꯅ ꯈꯔ ꯅꯛꯏꯅꯦ ꯑꯩꯒꯤꯗꯤ
ꯎꯝ
ꯅꯪꯗꯤ ꯌꯨꯝꯗ ꯑꯗꯨꯝ ꯂꯩꯕ꯭ꯔꯣ
ꯌꯨꯝꯗ ꯂꯩꯗ